ꯑ
ꯏꯗꯧꯔꯤ ꯏꯅꯣ ꯏꯕꯃ
ꯀꯁ ꯇꯧꯗꯦ ꯅꯪꯗꯤ ꯀꯩꯗꯧꯔꯤꯅꯣ
ꯑꯦ ꯑꯗꯤ ꯑꯉꯥꯡ ꯄꯔꯒ ꯃꯥꯗ ꯅꯥ ꯇꯝꯕꯗ ꯇꯧꯔꯤ ꯌꯦꯅꯤ ꯅꯅꯗꯣ
ꯑꯥ ꯑ
ꯏꯆꯦ ꯌꯨꯝꯗ ꯂꯩꯕ ꯅꯨꯄꯤꯗꯣ ꯀꯪꯕꯗꯣ ꯀꯥꯡꯕ ꯅꯨꯄꯤꯗꯣ ꯑꯗꯨꯒ ꯑꯩꯈꯣꯏ ꯑꯅꯤꯗ ꯀꯣ ꯇꯧꯔꯒ ꯃꯥꯅꯁ ꯃꯦꯇꯩ ꯏꯂꯣꯗ ꯍꯋꯥꯕꯗꯨꯣ ꯀꯤꯇꯪ ꯀꯤꯇꯥꯪ ꯈꯪꯕ ꯑꯗꯨꯒꯤ ꯃꯥꯁꯨ ꯅꯣꯛꯀꯅꯨ ꯑꯩꯁꯨ ꯅꯣꯛꯀꯅꯨ ꯇꯧ ꯑꯗꯨꯝ ꯍꯥꯏꯔꯒꯀꯣ ꯌꯥꯝ ꯅꯣꯛꯅꯤꯡꯕꯅꯦ
ꯑꯩ
ꯀꯣꯏꯅ ꯍꯣ
ꯀꯒ
ꯅꯪꯕꯣꯏ ꯕꯦꯔꯥ ꯑꯣꯏꯒꯅꯤꯀꯣ
ꯀꯦ ꯀ
ꯍ ꯅꯪ ꯃꯤ ꯃꯤ ꯑꯃ ꯅꯪ ꯅꯉꯣꯟꯗ ꯄꯣ ꯇꯧꯕꯁꯦ ꯌꯥꯔꯔꯣꯏꯗ ꯒꯥꯁꯨ ꯑꯩꯈꯣꯏ ꯏꯆꯦ ꯑꯀꯪꯕꯤꯒ ꯃꯉꯣꯟꯗ ꯑꯩ ꯀꯣ ꯇꯧꯔꯗꯤ ꯑꯩꯈꯣꯏ ꯏꯕꯥꯅꯤ ꯌꯥꯝ ꯂꯣꯛꯀꯅꯤ ꯍꯥꯏꯕꯅꯤ ꯑ ꯇꯧꯔꯦ ꯍꯧꯖꯤꯛ ꯌꯥꯗꯦ ꯅꯪ ꯀꯔꯤꯟ ꯅꯥꯡꯅ ꯆꯥꯕ ꯂꯣꯏꯔꯦ
ꯀꯩ ꯇ ꯆꯔꯒꯦ
ꯈꯣꯏꯁꯦ ꯉꯥꯁꯤꯁ ꯃꯁ꯭ꯔꯨ ꯃꯤꯁ꯭ꯔ ꯃꯗꯤ
ꯑꯁ ꯃꯁꯨꯝꯁꯦ ꯌꯥꯝ ꯍꯥꯎꯕꯅꯤꯅꯦ ꯑꯩꯁꯨ ꯆꯥꯅꯤꯡꯉꯤꯅꯦ
ꯅꯪꯒꯤ ꯄꯩꯁꯥ ꯄꯥꯏꯕ ꯅꯨꯄꯤꯅꯤꯅꯦ ꯀ꯭ꯔꯤꯗꯣ ꯄꯩꯁꯥꯁꯨ ꯊꯥꯔꯛꯇꯦ
ꯀꯥꯏꯗꯒꯤꯅꯣ ꯂꯧꯕꯨꯛꯇꯒꯤꯔꯣ ꯂꯧ ꯂꯧꯗꯒꯤꯔꯣ
ꯎꯝ ꯃꯤ ꯀꯉꯥꯏ ꯌꯣꯕ ꯀꯣꯏ ꯍ
ꯑꯣ ꯅꯆꯥ ꯅꯨꯄꯤꯗꯤ ꯀ ꯀꯥꯏꯗ ꯆꯠꯈ꯭ꯔꯒꯦ
ꯎꯨꯝꯅꯤꯡꯉꯥꯏ ꯇꯧꯅꯦ ꯁꯤ ꯅꯨꯄꯤꯁꯦ
ꯑꯣ
ꯉꯁꯤ ꯈꯕ ꯇꯥꯕ꯭ꯔꯅ ꯑꯥ ꯇꯥꯕ꯭ꯔꯥ ꯊꯕꯛ ꯆꯠꯄ꯭ꯔꯥ ꯉꯁꯤ
ꯆꯠꯇꯦꯗ ꯀꯔꯤ ꯊꯕꯛꯉꯗ ꯊꯕꯛꯀ ꯐꯪꯗ꯭ꯔꯔꯤ ꯊꯕꯛꯀ ꯂꯩꯇꯦꯗ
ꯅꯪ ꯑꯗꯨꯝ ꯁꯤꯗ ꯂꯩꯕꯅꯦ
ꯍꯣꯏ
ꯃꯃꯅ ꯑꯗꯨ ꯑꯂ ꯏꯂꯅ ꯑꯗꯨꯒꯥ ꯅꯪ ꯈꯥꯄ ꯂꯩꯕꯕꯅꯣ ꯅꯪ
ꯑꯩꯁ ꯏꯃꯥꯟꯅꯕꯤ ꯑꯃ ꯈꯨꯟꯒꯤ ꯅꯨꯄꯤ ꯑꯃꯗꯣ ꯀꯔꯥꯎ ꯃꯊꯛꯀꯤ ꯃꯊꯛꯇ ꯂꯩꯕꯗꯣ
ꯑ ꯃ ꯊꯥꯛꯄ
ꯍꯣꯏ
ꯍ ꯆꯔꯁ꯭ꯔ ꯆꯔ꯭ꯔ
ꯍꯣꯏ ꯒ꯭ꯔꯥꯎ ꯃꯊꯛꯇ
ꯅ ꯊꯛꯄ ꯈꯪꯗꯦꯗ
ꯑꯁ ꯀ꯭ꯔꯤꯅꯣ ꯃꯄꯥ ꯅꯨꯄꯤ ꯑꯃ ꯀꯣꯛꯑ ꯍꯥꯏꯕꯗꯨꯣ ꯀꯔꯤ ꯊꯪꯗ꯭ꯔꯣ ꯃꯊꯛ ꯀ
ꯏꯃꯥꯟꯅꯕꯤ ꯑꯃꯗꯣ
ꯑꯣ ꯑꯣ ꯑꯣ ꯍꯥꯏꯔ ꯁꯤꯌꯥ ꯑꯩꯈꯡꯗꯚꯩ ꯈꯪꯗ꯭ꯔꯦ ꯑꯗꯨꯁꯨ ꯈꯪꯗꯦ ꯑꯗꯨꯝ ꯍꯥꯏꯕꯌꯣ ꯆꯔꯁꯤ ꯃꯊꯕꯔꯥ ꯑꯗꯨꯒ ꯆꯍꯔꯁꯤ ꯃꯟꯅ ꯍꯥꯥꯛꯕꯔꯥ
ꯔ ꯆ꯭ꯔꯁ ꯒ꯭ꯔꯥꯎꯟꯒꯤ ꯃꯊꯛ ꯇꯀꯣ ꯁꯤ ꯑꯁ ꯑꯃ ꯂꯩꯕꯗꯣ ꯑꯁ ꯁꯣꯏꯕꯨꯡꯒꯥꯏ
ꯇꯥꯕ꯭ꯔꯥ
ꯌꯣꯟꯆꯥꯛ ꯌꯣꯟꯆꯥꯛ ꯂꯩꯕ꯭ꯔꯅꯦ ꯃꯣꯏ ꯈꯪꯗꯦꯗ ꯑ ꯁꯣꯏꯕꯨꯝꯒ ꯌꯥꯝ ꯂꯩꯕꯅꯦ ꯃꯣꯏ ꯂꯩꯇꯦ
ꯎꯝ ꯃꯥꯗꯤ ꯀꯩ ꯊꯕꯛ ꯇꯧꯔꯤꯕ
ꯃꯥꯗꯤ ꯀꯣꯏ ꯁꯤ ꯀꯦꯐꯦꯗ ꯂꯩꯌꯦ
ꯑ ꯑꯣ ꯑꯣ ꯈꯪꯉꯤ ꯈꯪꯉꯤ ꯃꯕꯨꯡꯗꯣ ꯄꯥꯁꯇ ꯇꯧꯕꯔꯣ
ꯅꯠꯇꯦꯃꯦ ꯑꯗꯨ ꯅꯠꯇꯦ ꯒ꯭ꯔꯥ ꯃꯊꯛꯇ ꯍꯥꯏꯕ ꯍꯥꯏꯕꯅꯤꯅꯦ ꯒ꯭ꯔꯥꯎ ꯒ꯭ꯔꯥꯎꯟꯒꯤ ꯃꯊꯛ
ꯍ ꯁꯗꯅ
ꯍꯪꯉꯣꯏꯗ
ꯑꯩꯈꯣꯏꯒꯤ ꯁꯀꯨꯜꯒ ꯆꯪꯅꯗ꯭ꯔꯥ
ꯍꯥ
ꯑꯩꯈꯣꯏꯒꯤ ꯁ꯭ꯀꯨꯜꯒ ꯆꯞ ꯃꯥꯟꯅꯕ꯭ꯔꯥ ꯍꯥꯕꯅꯦ
ꯃꯥ ꯁꯀꯨ꯭ꯜ ꯀꯥꯗꯦ ꯃꯤꯒꯤ ꯃꯤ ꯍꯣꯏ ꯃꯤꯒꯤ ꯃꯤꯒꯤ ꯌꯨꯝꯗ ꯂꯩꯕꯗꯨ ꯃꯥ ꯃꯤꯒꯤ ꯌꯨꯝꯗ ꯂꯩꯔꯒ ꯊꯕꯛ ꯇꯧꯕ ꯅꯨꯄꯤꯗꯣ
ꯈꯪꯗꯦ ꯑꯩꯈꯣꯏ ꯈꯨꯟꯒꯤꯔ ꯅꯪ ꯍꯥꯏꯕꯗ
ꯍꯣꯏ ꯑꯩꯈꯣꯏ ꯈꯨꯟꯒꯤꯅꯦ ꯏꯃꯥꯟ
ꯀꯟꯅꯥꯅꯣ
ꯑꯅꯣꯏꯕꯤ ꯑꯅꯣꯏꯕꯤꯗꯨꯔꯣ
ꯑꯅꯣꯏꯕꯤ ꯅꯠꯇꯕ ꯑꯃ ꯂꯩꯕꯗꯣ ꯑꯃ ꯑꯁ ꯍꯣꯏ ꯃꯁꯝ ꯁꯥꯡꯕꯗꯣ ꯒ꯭ꯔꯥꯎ ꯃꯅꯥꯛꯇ ꯂꯩꯕꯗꯣ
ꯈꯪꯗ꯭ꯔꯦ ꯃꯃꯤꯡꯗꯣ ꯎꯝ ꯐꯥꯔꯁꯇ ꯀꯔꯤ ꯀꯔꯤ ꯀꯔꯤꯔꯥ ꯌꯥꯎꯔꯥ ꯀꯔꯤꯔꯥ
ꯀꯦꯅꯦ ꯀꯔꯤꯅꯣ
ꯀꯦꯗꯤ ꯀꯅꯥꯅꯣꯅꯦ
ꯂꯣꯏꯔꯦꯗ
ꯃꯁꯝꯗꯣ ꯌꯦꯂꯣ ꯇꯧꯕ꯭ꯔꯥ ꯃꯥꯒꯤ ꯁꯝꯗꯣ ꯑꯗꯨꯗꯤ ꯑꯩ ꯁꯥꯎꯅꯤꯡꯈ꯭ꯔꯦꯗ
ꯑꯁ ꯂꯣꯏꯔꯦꯗ ꯌꯥꯔꯦ ꯇꯣꯛꯑꯣ
ꯀꯦꯗꯤ ꯑꯩꯈꯣꯏ ꯉꯔꯥꯡ ꯉꯁꯥꯏ ꯉꯁꯥꯏ ꯉꯁꯥꯏ ꯉꯁꯥꯏ ꯉꯁꯥꯏ ꯉꯁꯥꯏ ꯑꯣꯖꯥ ꯇꯧꯕꯔꯤꯔꯥ ꯈꯣꯏꯒꯤ ꯁꯀꯨ꯭ꯜꯗ
ꯅꯠꯇꯦꯅꯦ
ꯈꯪꯗꯦ ꯑꯗꯨꯗꯤ
ꯈꯪꯉꯔꯣꯏ ꯃꯥꯅ ꯑꯇꯣ ꯃꯥꯅ ꯀꯃꯥꯏ ꯍꯥꯏꯗꯣꯔꯥ ꯃꯥꯅ ꯑꯍꯟꯅꯦ
ꯎꯝ
ꯑꯁ ꯈꯪꯉꯨ ꯋꯥꯏꯗ ꯅꯪ
ꯃꯥꯁꯨ ꯂꯩꯕ꯭ꯔꯥ ꯍꯧꯖꯤꯛ
ꯍꯣꯏ ꯁꯤꯗ ꯂꯩꯌꯦ
ꯁꯤꯒꯨꯝꯕ ꯇꯧꯕ꯭ꯔꯥ ꯃꯥꯗꯣ
ꯍꯥ ꯇꯧꯗꯦꯗ ꯃꯥꯒꯤꯗꯣ ꯌꯥꯗꯕ ꯇꯧꯁꯦ ꯍꯥꯏꯕꯅꯦ ꯑꯩꯗꯣ ꯑꯩꯅ ꯁꯦꯝꯕꯤꯕꯀꯣ ꯑꯗꯣ ꯌꯥꯗꯕ ꯃꯥꯒꯤ ꯑꯣ ꯇꯤ ꯄꯤꯗꯣ ꯂꯥꯛꯇꯕ
ꯑꯣ ꯉꯔꯥꯡꯗꯣ ꯑꯩꯈꯣꯏ ꯏꯁꯦ ꯑꯀꯪꯕꯤꯗꯣ
ꯎꯝ
ꯑꯦ ꯈꯣꯏ ꯅꯦꯁꯤꯗꯤꯒꯤ ꯁꯤꯒꯤ ꯀꯔꯤꯅꯣ ꯄꯩꯁꯥꯗꯣ ꯑꯩꯈꯣꯏ ꯑꯅꯤꯗꯤ ꯑꯁꯤꯗ ꯃꯔꯨꯞꯒꯤ ꯄꯩꯁꯥ ꯅꯪꯒꯤ ꯀꯌꯥ ꯐꯪꯕ꯭ꯔꯥ ꯍꯥꯏꯔꯒ ꯃꯗꯨ ꯒꯌꯥꯟ ꯑꯃꯐꯥꯎ ꯇꯥ ꯇꯥꯗ꯭ꯔꯦ ꯑꯗꯨꯒꯤ ꯑꯩꯅ ꯃꯣꯔꯣꯛꯃꯦꯠꯄ ꯆꯥꯗꯣ ꯃꯣꯔꯣꯛ ꯑꯗꯨꯒ ꯑꯗꯣ ꯑꯣ ꯑꯣ ꯑꯣ ꯍꯥꯏꯅꯦ ꯌꯥꯝ ꯅꯣꯛꯅꯤꯕꯅꯦ
ꯃꯥ ꯃꯥꯅꯀꯣ ꯃꯥꯅ ꯑꯗꯨꯒ ꯃꯃꯥꯗꯣ
ꯎꯝ
ꯑꯣ ꯃꯣꯏ ꯑꯅꯤꯁꯨꯣ ꯑꯥ ꯑꯃꯥ ꯏꯅꯦꯒ ꯐꯣꯟ ꯅꯀꯣ
ꯎꯝ
ꯍꯣꯗꯤ ꯑꯃ ꯇꯧꯔꯤꯦ ꯍꯥꯏꯌꯦ ꯑꯗꯣ ꯀꯔꯤ ꯀꯔꯤ ꯋꯥ ꯍꯥꯏꯔꯕ꯭ꯔꯥ ꯍꯥꯏꯔꯒ ꯑꯩꯗꯤ ꯃꯄꯥꯟꯗ ꯊꯣꯛꯑꯒ ꯃꯥꯗꯤ ꯃꯅꯨꯡꯗ ꯂꯩꯔꯦ ꯑꯗꯨꯕꯨ ꯑꯩꯈꯣꯏ ꯏꯆꯦ ꯀꯥꯡꯗ ꯃꯥ ꯍꯥꯏꯔꯣ ꯅ ꯁꯃꯤꯅꯤ ꯌꯥꯔꯦ
ꯑꯗꯨ ꯉꯥꯏꯅꯦꯁꯨ ꯍꯥꯏꯁ ꯅꯪꯦ ꯍꯥꯏꯩꯅ
ꯑꯦꯗ
ꯌꯥꯝꯣꯡꯅꯤꯅꯦ ꯑ
ꯌꯦ ꯑ
ꯑꯗꯨꯒ ꯑꯗꯨꯒ ꯑꯩꯈꯒꯤꯜ ꯏꯕꯨꯡ ꯎ ꯨꯡꯒꯤ ꯁꯤꯔꯥ ꯀꯥꯡꯕꯤꯒꯤ ꯃꯕꯨꯡꯒꯤꯒꯤ
ꯃ ꯑꯥ
ꯑꯗꯨꯒ ꯑꯩꯉꯉꯣꯟꯗ ꯀꯣ ꯑꯩꯅ ꯀꯣ ꯇꯧꯁꯤ ꯍꯥꯏꯔꯒ ꯍꯣꯏ ꯍꯣꯏ ꯍꯥꯏꯔꯒ ꯑꯩꯅ ꯁꯤꯒꯨꯝꯕ ꯇꯧꯔꯗꯤ ꯍꯆꯦꯜꯗ ꯑꯗꯨꯝ ꯑꯣ ꯇꯧꯔꯛꯑꯣ ꯍꯥꯏꯔꯒ ꯑꯩꯅ ꯃꯉꯣꯟꯗ ꯀꯣꯜ ꯇꯧꯔꯛꯄ ꯍꯜꯂꯣ ꯍꯜꯂꯣ ꯀꯥꯏꯩꯅꯣ ꯀꯩꯅꯣ
ꯔ ꯀ ꯀꯥꯏꯩꯅꯣ ꯀꯥꯏꯩꯅꯣ ꯑꯁꯤ ꯅꯠꯇꯦ ꯁꯤꯗ ꯅꯠꯇꯦ ꯍꯥꯏꯔ ꯌꯥꯝ
ꯑꯣ ꯃꯥꯗꯤ ꯐꯪꯉꯕꯣ
ꯪꯦ ꯉꯣꯏꯔꯥꯡꯅ ꯇꯧꯕ ꯃꯥꯜꯂꯦ ꯃꯥꯗꯣ
ꯑꯣ
ꯑꯃ ꯐꯥꯎ ꯇꯧꯗ꯭ꯔꯤꯌꯥ ꯍꯥꯏꯅ ꯐꯣꯗꯤ
ꯅꯪꯗꯤꯌꯦ
ꯑꯩꯗꯤ ꯍꯧꯖꯤꯛ ꯉꯁꯤ ꯅꯪ ꯅꯪꯉꯣꯟꯗ ꯇꯧꯔꯒ ꯑꯩꯇꯤꯟꯗꯤ ꯁꯨꯔꯦ
ꯎꯝ
ꯅꯪꯗꯤ ꯅꯪꯗꯤꯀꯣ ꯊꯕꯥꯥꯛꯗꯣ ꯀꯩꯗꯧꯔꯤꯉꯥꯏꯗ ꯇꯧꯒꯅꯣꯅꯦ ꯇꯧꯒꯅꯤ
ꯑꯁ ꯊꯕꯛꯁꯦ ꯈꯪꯗ꯭ꯔꯦꯗ ꯉꯥꯏꯈꯣ ꯉꯥꯏꯈꯣ ꯍꯥꯏꯕ ꯉꯥꯛꯇ ꯉꯥꯏꯔꯤꯅꯤꯗ
ꯅꯪ ꯊꯥ ꯑꯃꯗꯤ ꯁꯨꯕ꯭ꯔꯥ ꯑꯗꯨꯗ ꯐ꯭ꯔꯤ ꯂꯩꯔꯕꯗꯨ
ꯎꯝ ꯁꯨꯔꯦ
ꯑꯩꯈꯣꯏ ꯏꯆꯦ ꯑꯃ ꯑꯦꯛꯖꯥꯝ ꯊꯥꯔꯤꯕ ꯅꯨꯄꯤꯗꯣ
ꯑꯥ
ꯃꯉꯣꯟꯗꯗꯤ ꯑꯁ ꯚꯦꯔꯥꯅꯤꯀꯣ ꯄꯣꯀꯣ ꯇꯧꯔꯕꯗꯨ ꯌꯥꯝ ꯁꯦꯔꯤꯌꯁ ꯑꯣꯏꯕꯒꯤ ꯑꯩꯈꯣꯏ ꯏꯆꯦ ꯑꯀꯪꯕꯤꯒ ꯑꯩꯈꯣꯏ ꯑꯅꯤꯕꯨ ꯃꯥꯕꯨ ꯍꯥꯏꯕꯅꯦ ꯑꯁ ꯃꯉꯣꯟꯗ ꯀꯣꯜ ꯇꯧꯕꯁꯦ ꯅꯨꯡꯉꯥꯏꯇꯦ ꯎꯝ ꯌꯥꯝ ꯁꯤꯔꯤꯌꯦꯁ ꯑꯣꯏꯃꯟꯕꯒꯤ ꯑꯗꯨꯒ ꯉꯥ ꯉꯔꯥꯡ ꯃꯣꯏ ꯑꯅꯤ ꯀꯣꯜ ꯇꯧꯕꯗꯣ ꯑꯀꯪꯕꯤꯒ ꯑꯦꯛꯖꯥꯝ ꯊꯥꯕ ꯅꯨꯄꯤꯗꯣ ꯃꯣꯏ ꯑꯅꯤꯗ ꯀꯣꯜ ꯇꯧꯔꯕꯅꯦ ꯃꯤ ꯂꯩꯇꯕꯒꯤ ꯌꯨꯝꯁꯨꯦ ꯌꯥꯗ꯭ꯔꯦ ꯑꯗꯨꯃꯥꯏꯅ ꯍꯥꯏ ꯗꯤꯜꯂꯤꯗ ꯑꯗꯨꯝ ꯃꯤ ꯌꯨꯝꯗ ꯂꯦꯞꯄꯗꯣ ꯎꯝ ꯅꯨꯡꯉꯥꯏꯇꯦ ꯂꯥꯛꯅꯤꯡꯒꯔꯦ ꯍꯥꯏ ꯍꯥꯏꯕ ꯑꯩꯈꯣꯏ ꯑꯦ ꯑꯦꯛꯖꯥꯝ ꯊꯥꯕ ꯅꯨꯄꯤꯗꯣ ꯑꯗꯨꯒ ꯎꯝ ꯑꯩꯈꯣꯏ ꯏꯆꯦꯅ ꯍꯧꯖꯤꯛꯀꯥꯟꯗꯤ ꯂꯝꯕꯤꯁꯨ ꯑꯗꯨꯝ ꯌꯥꯝ ꯐꯩꯌꯦ ꯍꯥꯏꯌꯦ ꯂꯥꯛꯑꯣ ꯑꯗꯨꯒ ꯑꯩꯈꯣꯏꯁꯦ ꯖꯥꯝ ꯑꯦꯛꯖꯥꯝꯊꯥꯕ ꯅꯨꯄꯤꯒꯥ ꯑꯪ ꯂꯥꯛꯅꯤꯡꯗꯔꯦ ꯍꯥꯏꯔꯒ ꯑꯩꯈꯣꯏꯁꯦ ꯑꯥ ꯀꯔꯤꯔꯥ ꯍꯧꯖꯤꯛꯀꯥꯟ ꯑꯗꯨꯝ ꯎꯝ ꯑꯩꯈꯣꯏꯒ ꯀꯔꯤꯗ ꯇꯧꯕꯗꯣ
ꯎꯝ
ꯑꯗꯨꯒꯤ ꯑꯩꯈꯣꯏꯁꯦ ꯑꯀꯪꯕꯤꯅ ꯗꯨꯡꯗꯨꯡ ꯗꯥꯡꯗꯥꯡ ꯍꯥꯏꯕꯗꯣ ꯌꯥꯔꯦ ꯌꯥꯔꯦ ꯅꯪ ꯇꯧ ꯀꯔꯤ ꯗꯨꯡꯗꯨꯡ ꯗꯨꯡꯗꯥꯡꯔꯥ ꯁꯤꯗꯥ ꯁꯤꯒꯨꯝꯕ ꯇꯧꯕ ꯌꯥꯔꯣꯏ ꯍꯥꯏꯅꯦ ꯗꯨꯒꯥ ꯑꯩꯈꯣꯏ ꯆꯦ ꯑꯀꯪꯕꯤꯅ ꯌꯥꯝ ꯁꯥꯎꯅꯤꯡꯕ ꯃꯥꯜꯂꯦ
ꯎꯝ
ꯗꯨꯡꯗꯨꯡ ꯗꯥꯡꯗꯥꯡ ꯍꯥꯏꯔꯒ ꯃꯥꯗꯣ ꯌꯥꯝ ꯁꯥꯎꯒꯤꯋꯥꯅꯤ
ꯎꯝ ꯈꯪꯗ꯭ꯔꯦꯗ ꯑꯗꯨ ꯅꯨꯄꯤꯁꯨ ꯑꯁ ꯑꯁ ꯈꯔꯗꯤ ꯍꯦꯟꯃꯟꯕꯀꯣ ꯃꯗꯨꯗ ꯂꯩꯔꯒ ꯑꯁ ꯌꯥꯗ꯭꯭ꯔꯦꯅꯦ ꯃꯥꯗꯣ
ꯉꯔꯥꯡꯁꯨ ꯅꯨꯡꯊꯤꯟꯗꯀꯣ
ꯎꯝ
ꯑꯩꯅ ꯃꯉꯣꯟꯗ ꯀꯣꯜ ꯇꯧꯔꯛꯀꯦ ꯍꯥꯏꯔꯒ ꯍꯣꯏ ꯇꯧꯔꯛꯑꯣ ꯍꯥꯏ ꯑꯗꯨꯒ ꯉꯔꯥꯡ ꯉꯁꯥꯏ ꯑꯩ ꯅꯪꯕꯨ ꯆꯦꯗ ꯏꯁꯀ꯭ꯔꯤꯟ ꯁꯣꯠ ꯇꯧꯔꯒ ꯊꯥꯔꯛꯄꯒꯨꯝꯕꯗꯣ ꯑꯗꯨꯒꯨꯝꯕ ꯊꯣꯛꯂꯛ ꯑꯗꯨꯒꯤ ꯑꯩꯅ ꯁꯤꯒꯨꯝꯕ ꯊꯣꯛꯂꯛꯑꯦ ꯃꯥꯗꯣ ꯌꯥꯝ ꯁꯥꯎꯅꯤꯡꯕꯒꯤ ꯍꯥꯏꯔꯛꯏꯅꯦ ꯑꯩꯁꯨ ꯇꯧꯔꯛꯑꯦ ꯇꯧꯈ꯭ꯔꯦ ꯍꯥꯏꯔꯒ ꯃꯥꯗꯣ ꯌꯥꯝ ꯁꯥꯎꯅꯤꯡꯕ ꯃꯥꯜꯂꯦ
ꯀꯩꯒꯤꯅꯣꯃꯥꯗꯤ ꯁꯥꯎꯔꯒ ꯀꯩꯁꯨ ꯀꯥꯟꯅꯗꯕꯗꯥ
ꯑꯗꯨꯒꯤ ꯑꯩꯈꯣꯏ ꯏꯆꯦ ꯑꯀꯪꯕꯤꯒ ꯑꯩꯈꯣꯏ ꯑꯅꯤꯗꯤ ꯃꯉꯣꯟꯗ ꯀꯣꯜ ꯇꯧꯗ꯭ꯔꯁꯨ ꯌꯥꯔꯦ ꯑꯩꯈꯣꯏ ꯑꯅꯤ ꯑꯗꯨꯝ ꯇꯧꯁꯤ ꯍꯥꯏꯔꯒ ꯃꯥꯁꯨ ꯍꯣꯏ ꯍꯥꯏꯔꯦ ꯑꯗꯨꯒ ꯑꯩꯗꯤꯀꯣ ꯑꯩꯈꯣꯏ ꯏꯆꯦꯒ ꯑꯗꯨꯒ ꯏꯆꯦꯒꯤ ꯑꯩꯈꯣꯏꯒꯤ ꯌꯨꯝ ꯃꯊꯛꯇ ꯂꯩꯕ ꯅꯨꯄꯤꯗꯣ ꯀꯉꯝꯕꯗꯨ ꯀꯉꯝꯕꯒ ꯑꯃꯨꯕꯗꯣ ꯑꯩꯈꯣꯏ ꯏꯆꯟ ꯈꯣꯏ ꯇꯨꯏꯁꯟ ꯂꯧꯕ ꯅꯨꯄꯤꯗꯣ
ꯑꯥ
ꯈꯪꯕ ꯑꯔꯗꯣ
ꯑ ꯍꯣꯏ ꯈꯪꯉꯦ ꯈꯪꯉꯦ
ꯑꯗꯨꯒ ꯏꯆꯦꯒ ꯏꯆꯦ ꯀꯥꯡꯃꯤꯒ ꯃꯣꯏ ꯑꯅꯤꯈꯛꯇꯅꯦ ꯑꯩꯗꯤ ꯇꯧꯔ ꯇꯧꯕꯗꯣ
ꯑꯗꯨ ꯂꯩꯔꯦꯗꯅ ꯑꯗꯨꯗꯤ ꯌꯥꯔꯦꯗꯅ ꯃꯤ ꯑꯅꯤ ꯑꯍꯨꯝ ꯂꯩꯔꯦꯅ ꯌꯥꯔꯦ ꯃꯤ ꯑꯃꯗꯤ ꯀꯩꯅꯣ ꯇꯧꯕꯀꯣ ꯃꯤ ꯑꯍꯨꯝ ꯀꯣ ꯇꯧꯕ ꯌꯥꯑꯦ ꯃꯔꯤ ꯃꯔꯤ ꯁꯨꯔꯗꯤ ꯌꯥꯗꯕꯀꯣ ꯑꯗꯨꯒꯤ ꯐꯔꯛ ꯇꯥꯕ ꯃꯤ ꯑꯅꯤ ꯂꯩꯔꯗꯤ ꯌꯥꯔꯦ
ꯑꯁ ꯑꯩꯗꯤꯀꯣ ꯏꯆꯦ ꯏꯆꯦ ꯑꯀꯪꯕꯤꯗꯣ
ꯎꯝ
ꯃꯪꯉꯣꯟꯗ ꯀꯣ ꯇꯧꯕꯗꯣ
ꯎꯝ
ꯃꯔꯤ ꯃꯔꯤꯈꯛꯇ ꯅꯠꯇ꯭ꯔꯒ ꯌꯥꯝ ꯇꯧ
ꯑꯣ ꯃꯔꯤ